ꯍꯜꯂꯣ ꯇꯥꯏ ꯀꯩꯗꯧꯔꯤꯅꯣ
ꯀꯞꯄꯒ ꯂꯩꯌꯦ
ꯀꯩꯗꯧꯕꯒꯤ
ꯑꯩ ꯑꯩ ꯀꯣꯂꯦꯖ ꯆꯠꯅꯤꯡꯕ ꯃꯐꯝꯗꯣ ꯆꯠ ꯆꯠꯂꯔꯣꯏ
ꯀꯩ ꯇꯧꯕꯒꯤ
ꯑꯦꯝ ꯌꯨꯗ ꯕꯤ ꯑꯦ ꯕꯤ ꯑꯦ ꯂꯩꯇꯦ ꯍꯥꯏꯔꯦ
ꯎꯤ ꯑꯗꯣ ꯀꯥꯏ ꯇꯝꯔꯅꯤ ꯑꯗꯨꯗꯤ
ꯆꯥꯔꯦ ꯎꯝ ꯀꯔꯤ ꯏꯟꯁꯥꯡ ꯆꯥꯔ ꯅꯪꯗꯤ
ꯑꯩꯗꯤ ꯉꯁꯤ ꯌꯦꯟꯗꯦꯝ ꯆꯥꯏ ꯅꯪꯗꯤ ꯏꯟꯖꯥꯡ ꯆꯥꯕ꯭ꯔꯣ
ꯑꯩꯗꯤ ꯁꯥ ꯆꯥꯏꯌꯦ
ꯀꯅꯥ ꯊꯣꯡꯉꯔꯣ ꯅꯪ ꯊꯣꯡꯉꯤꯔꯣ ꯀꯅꯥ ꯊꯣꯡꯉꯤꯔꯣ ꯀꯅꯥ ꯊꯣꯡꯉꯤꯔꯣ
ꯑꯩꯒꯤ ꯑꯩꯒꯤ ꯏꯄꯥꯅ
ꯏꯟꯁꯥꯡ ꯌꯥꯝ ꯍꯥꯎ
ꯅꯪ ꯉꯁꯤ ꯀꯥꯏ ꯆꯠꯄ꯭ꯔꯣ ꯂꯩꯕ꯭ꯔꯣ ꯌꯨꯝꯗ ꯑꯗꯨꯝ ꯂꯩꯕꯣ
ꯍꯥꯥ
ꯉꯁꯤ ꯀꯥꯏ ꯆꯠꯄ꯭ꯔꯣ ꯂꯩꯕ꯭ꯔꯣ
ꯉꯁꯤ ꯑꯦꯛꯖꯥꯝ ꯊꯥꯅꯤꯉꯥꯏ ꯆꯠꯂꯦ ꯅꯪꯗꯤ
ꯑꯩꯗꯤ ꯌꯨꯝꯗ ꯂꯩ ꯉꯁꯤ ꯆꯠꯇꯦ ꯉꯁꯤ ꯇꯨꯝꯃꯦ ꯍꯧꯒꯠꯂꯦ ꯆꯥꯔꯦ ꯍꯧꯒꯠꯂꯦ ꯑꯁ ꯇꯨꯝꯕꯒ ꯆꯥꯕꯒ ꯊꯛꯄꯒ ꯑꯁ ꯂꯣꯏꯔꯦ ꯅꯣꯏꯕꯗꯣ ꯅꯣꯏꯕꯗꯣ ꯅꯨꯃꯤꯠ ꯑꯃ ꯊꯣꯛꯑꯦ ꯍꯦꯟꯅ ꯅꯣꯏꯔꯦ ꯅꯨꯃꯤꯠ ꯑꯃ ꯊꯣꯛꯑꯦ ꯍꯦꯟꯅ ꯅꯣꯏꯔꯦ ꯌꯥꯗ꯭ꯔꯦ ꯑꯦꯛꯁꯔꯁꯥꯏꯁ ꯑꯃꯒ ꯇꯧꯗ꯭ꯔꯗꯤ ꯌꯥꯗ꯭ꯔꯦ ꯄꯨꯛꯁꯦ ꯋꯦꯠꯁꯦ ꯍꯦꯟꯒꯠꯂꯦ ꯅꯨꯃꯤꯠ ꯅꯨꯃꯤꯠꯇꯨꯒꯤ ꯆꯥꯥꯃꯟ ꯊꯛ
ꯏꯁꯤꯡꯁꯨ ꯌꯥꯝꯅ ꯊꯛꯈꯣ ꯅꯪ ꯄꯜꯁ ꯌꯥꯝꯅ ꯂꯩꯕꯗꯣ ꯑꯩꯁꯨ ꯌꯥꯝꯅ ꯂꯩꯌꯦ
ꯄꯤꯝꯄꯜꯁ ꯅꯪꯗꯤ ꯍꯤꯗꯥꯛꯀꯨꯝꯕ ꯇꯩꯕ꯭ꯔ ꯄꯤꯝꯄꯜꯁꯀꯤꯗꯣ
ꯎꯝ
ꯀ꯭ꯔꯤ ꯍꯤꯗꯥꯛꯇ ꯇꯩꯕ꯭ꯔ ꯅꯪꯗꯤ ꯄꯤꯝꯄꯜꯁ ꯀꯤ
ꯄꯥꯄꯥꯌ ꯁꯣꯜꯞꯇꯣ ꯑꯗꯣ ꯄꯤꯝꯄꯜꯁꯒꯤ ꯌꯥꯝꯅ ꯐꯔꯦ ꯍꯥꯏꯑꯦ
ꯑꯗꯣ ꯑꯩ ꯑꯗꯨ ꯁꯥꯅꯣꯟꯗꯣ ꯑꯩ ꯄꯥꯏꯌꯦ ꯑꯗꯣ ꯑꯩꯒꯤꯗꯤ ꯆꯥꯟꯅꯗꯦ ꯑꯗꯨꯝ ꯍꯦꯟꯅ ꯍꯦꯟꯅ ꯊꯧ ꯄꯣꯟ ꯇꯧ ꯑꯗꯨ ꯁꯥꯄꯣꯟꯗꯣ ꯑꯩꯗꯤ ꯆꯠꯅꯗꯦ ꯅꯪ ꯁꯤꯖꯟꯕ꯭ꯔ ꯑꯗꯨ ꯁꯥꯄꯣꯟꯗꯣ
ꯁꯤꯖꯤꯟꯅꯩ
ꯑꯩꯒꯗꯤ ꯆꯥꯟꯅꯗꯦ ꯑꯗꯨ ꯁꯥꯄꯣꯟꯗꯣ ꯀꯩꯗꯧꯒꯦꯔ ꯈꯪꯗꯦ ꯍꯌꯦꯡꯗꯤ ꯂꯩꯒꯗ꯭ꯔꯣ ꯀꯥꯏꯆꯠꯒꯗ꯭ꯔꯣ ꯅꯪꯗꯤ
ꯍꯌꯦꯡꯗꯤ ꯈꯪꯗꯦꯗꯗ ꯍꯌꯦꯡꯗꯤ ꯑꯦꯠꯃꯤꯁꯟ ꯊꯤꯒꯅꯤ
ꯑꯣ ꯀꯅꯥꯒ ꯊꯤꯅꯤ ꯅꯊꯟꯇ ꯊꯤꯗꯣꯏꯔꯥ
ꯍꯥ
ꯑꯊꯟꯗ ꯊꯤꯗꯣꯏꯔ
ꯎꯝ
ꯃꯄꯥꯟ ꯂꯝꯗ ꯆꯠꯂꯣ ꯑꯗꯨꯗꯤ ꯀꯣꯂꯦꯖ ꯑꯐ ꯑꯐꯕ ꯂꯩꯕꯅꯦ
ꯏꯁ ꯑꯐꯕ ꯀꯣꯂꯦꯖ ꯑꯐꯕ ꯆꯠꯅꯤꯡꯉꯥꯏ ꯄꯩꯁꯥ ꯂꯩꯇꯦ
ꯍꯝ ꯅꯄꯥ ꯄꯤꯗꯣꯏꯁꯤꯗꯤ ꯂꯝꯄꯥ ꯂꯩꯁꯤꯗꯤ ꯀꯔꯤ ꯋꯥꯅꯤꯉꯥꯏ ꯂꯩꯕ꯭ꯔꯣ
ꯋꯥꯅꯤꯡꯉꯥꯏ ꯌꯥꯝꯅ ꯂꯩꯌꯦꯍꯦ ꯍꯍ
ꯏꯁ ꯀꯔꯤꯒꯤ ꯈꯨꯟꯕ ꯍꯥꯥ
ꯈꯪꯗꯦ
ꯅꯪ ꯊꯔꯣꯏ ꯈꯨꯟꯕ ꯆꯠꯇ꯭ꯔꯣ ꯊꯔꯣꯏꯒꯨꯝꯕ ꯉꯥꯒꯨꯝꯕ ꯑꯗꯨ ꯈꯨꯠꯅ ꯂꯧꯕ ꯆꯠꯇ꯭ꯔꯣ ꯅꯣꯏ ꯂꯧꯕꯨꯛ
ꯅꯣꯏꯔꯣꯝꯗꯤ ꯊꯔꯣꯏꯒꯨꯝꯕ ꯌꯥꯃꯤꯗꯅ ꯆꯠꯇ꯭ꯔꯣ ꯅꯪꯗꯤ
ꯑꯗꯨ ꯑꯗꯨꯁꯤꯡꯗꯣ ꯆꯠꯅꯤꯡꯉꯥꯏ ꯆꯠꯅꯤꯡꯗꯦꯗ
ꯀꯤꯕ꯭ꯔꯣ
ꯎꯝ
ꯂꯤꯟꯒꯨꯝꯕ ꯊꯣꯛꯅꯤꯡꯉꯥꯢ ꯀꯤꯕ꯭ꯔꯣ
ꯀꯤꯌꯦ ꯎꯝ
ꯅꯪꯗꯤ ꯄꯤꯝꯄꯜꯁ ꯇꯧ ꯐꯠ ꯊꯣꯛꯄꯗꯣ ꯎꯝ ꯍꯤꯗꯥꯛ ꯐꯥꯔꯃꯥꯁꯤꯒꯤ ꯍꯤꯗꯥꯛ ꯇꯩꯕ꯭ꯔꯣ ꯅꯪꯗꯤ ꯀꯩꯗꯧꯋꯦ
ꯇꯧꯗꯦ ꯀꯔꯤꯁꯨ ꯑꯩꯗꯤ ꯏꯁꯤꯡ ꯊꯛꯂꯒ ꯄꯄꯌꯥꯒꯤ ꯁꯣꯞꯇꯣ ꯑꯗꯨ ꯌꯨꯁ ꯇꯧꯔꯦ ꯇꯧꯋꯦ ꯁꯟꯁꯀ꯭ꯔꯤꯟ ꯗꯤꯝꯄꯜꯁ ꯂꯥꯛꯇꯦ ꯁꯤ ꯇꯧꯔꯗꯤ
ꯑꯁ ꯑꯩꯗꯤ ꯌꯥꯗ꯭ꯔꯦ ꯄꯤꯝꯄꯜꯁ ꯌꯥꯝ ꯊꯣꯛꯈ꯭ꯔꯦ ꯑꯩꯗꯤ ꯑꯁ ꯑꯩꯁꯨ ꯏꯁꯀꯤꯟꯁꯦ ꯏꯁꯀꯤꯟ ꯇꯦꯁ ꯇꯧꯅꯤꯡꯕꯅꯦ ꯑꯗꯣ ꯑꯁ ꯑꯁ ꯐꯔꯛ ꯌꯥꯝ ꯇꯥ ꯇꯥꯕ ꯇꯧꯅꯤꯡꯉꯥꯏ ꯍꯥꯏꯔꯇꯗꯤ ꯊꯕꯛ ꯑꯗꯨꯝ ꯂꯩꯕꯒꯤ ꯆꯠꯄꯁꯨ ꯁꯪꯗꯕ ꯏꯁꯀꯤꯟ ꯇꯦꯁ ꯇꯨ ꯇꯧꯅꯤꯡꯕꯅꯦ ꯑꯩꯁꯨ
ꯎꯝ
ꯏꯁꯀꯤꯟ ꯏꯁꯄꯦꯁꯂꯤꯁꯀꯨꯝꯕ ꯇ ꯇꯧꯔꯗꯤꯀꯣ ꯐꯪꯗꯧꯕꯅꯦ ꯀꯔꯤꯅꯔꯥ ꯍꯥꯏꯕꯗꯣ
ꯅꯪꯗꯤ ꯌꯦꯡꯗꯕ꯭ꯔꯥ ꯗꯣꯛꯇꯔꯒꯨꯝꯕꯗ
ꯗꯣꯛꯇꯔ ꯀꯔꯤꯁꯨ ꯌꯦꯡꯗꯦ
ꯐꯥꯔꯃꯥꯁꯤꯗꯗꯤ ꯍꯪꯕ꯭ꯔꯣ ꯅꯪ
ꯐꯥꯔꯃꯥꯁꯤ ꯐꯥꯔꯃꯥꯁꯤꯕꯨꯗꯤ ꯍꯪꯗꯦ ꯕꯨꯁꯨ ꯌꯥꯝ ꯍꯪꯗꯦ ꯕꯁ ꯑꯅꯤ ꯄꯤꯌꯦ ꯑꯗꯨ ꯈꯛꯇꯅꯤꯗ ꯀꯔꯤꯁꯨ ꯇꯧꯗꯦ ꯁꯟꯁꯀ꯭ꯔꯤꯟ ꯄꯥꯏꯌꯦ
ꯑꯩ ꯁꯟꯁꯀ꯭ꯔꯤꯟ ꯄꯥꯏꯔꯁꯨ ꯌꯥꯗꯦ ꯑꯗꯨꯝ ꯊꯣꯛꯑ ꯀꯩꯗꯧꯕꯤꯔ ꯈꯪꯗꯦ ꯅꯣꯏ ꯃꯥꯏ ꯅꯥꯟꯕꯒꯤ ꯅꯨꯡꯉꯥꯏꯔꯝꯅꯤ ꯑꯩꯒꯤ ꯃꯥꯏꯗꯤ ꯄꯤꯝꯄꯜꯁꯅ ꯑꯃ ꯑꯃ ꯊꯣꯛꯄꯗ ꯂꯣꯏꯈ꯭ꯔꯗꯤꯀꯣ ꯑꯃ ꯊꯣꯛꯂꯛꯅꯤ ꯑꯃ ꯊꯣꯛꯄ ꯂꯣꯏꯗ꯭ꯔꯒꯅ ꯑꯃ ꯊꯣꯛꯂꯛꯀꯅꯤ ꯑꯩꯁ ꯇꯟꯕ ꯑꯃ ꯌꯥꯎꯔꯛꯑꯦ ꯄꯤꯝꯄꯜꯁꯇꯣ ꯅꯣꯏꯕꯨꯗꯤ ꯌꯥꯝ ꯊꯣꯛꯄꯒꯤ ꯁꯥꯎꯗꯕ ꯑꯗꯨꯅ ꯑꯩꯁꯨ ꯌꯥꯝ ꯊꯣꯛꯑꯗꯤꯀꯣ ꯇꯥꯏꯌꯦ ꯇꯥꯗꯕ꯭ꯔꯣ ꯇꯥꯗꯕ꯭ꯔꯣ ꯑꯩ ꯉꯥꯡꯉꯤꯁꯦ ꯍꯜꯂꯣ ꯇꯥꯕ꯭ꯔꯣ
ꯑꯣ ꯅꯦ ꯋꯥꯟ ꯇꯨ ꯑꯥ ꯍꯥꯏꯌꯣ ꯑꯃꯨꯛꯀ
ꯅꯪꯗꯣ ꯄꯤꯝꯄꯜꯁ ꯊꯣꯛꯄꯒꯤ ꯅꯪꯗꯤ ꯁꯥꯎꯅꯤꯡꯗꯕꯒꯤꯅꯦ ꯄꯤꯝꯄꯜꯁ ꯊꯣꯛꯑꯖꯨ ꯅꯪꯖꯨ ꯌꯥꯝ ꯁꯥꯎꯅꯤ ꯍꯥꯏꯕ ꯑꯩꯒꯨꯝꯅ ꯄꯤꯝꯄꯜꯁ ꯊꯣꯛꯑꯗꯤ
ꯐꯩ ꯄꯤꯝꯄꯜ ꯄꯤꯝꯄꯜꯁ ꯊꯣꯛꯔꯗꯤ ꯀꯞꯅꯤꯡꯉꯦ
ꯑꯣ ꯑꯩ ꯑꯗꯨꯝ ꯎꯝ ꯀꯩ ꯍꯥꯏꯁꯤꯔ ꯑꯗꯨꯝ
ꯃꯄꯥꯡꯖꯨ ꯆꯠꯅꯤꯡ ꯆꯠꯅꯤꯡꯉꯥꯏ ꯂꯩ ꯆꯠ ꯆꯠꯅꯤꯡꯗꯦ ꯄꯤꯝꯄꯜꯁ ꯊꯣꯛꯔꯗꯤ
ꯑꯥꯎ ꯃꯤꯅ ꯀꯧꯔꯁꯨ ꯀꯩ ꯍꯥꯏꯖꯥꯠ ꯀꯣꯏ ꯕꯥ ꯆꯠꯁꯦ ꯈꯣꯠꯂꯁꯦ ꯍꯥꯏꯔꯖꯨ ꯆꯠꯅꯤꯡꯗꯦꯀꯣ ꯄꯤꯝꯄꯜꯁ ꯌꯥꯝꯃꯗꯤꯀꯣ ꯀꯩ ꯍꯥꯏꯖꯤ ꯏꯁꯥꯗ ꯖꯥꯖꯠ ꯇꯝꯕꯒꯨꯝꯅ ꯑꯗꯨꯝ ꯂꯩꯕ ꯄꯤꯝꯄꯜꯁ ꯊꯣꯛꯑꯗꯤ ꯑꯗꯨꯝ ꯃꯤꯁꯤꯅ ꯎꯕ ꯈꯨꯗꯤꯡꯅ ꯑꯁ ꯅꯪꯒꯤ ꯃꯥꯏꯗꯣ ꯌꯥꯗ꯭ꯔꯦ ꯌꯥꯗ꯭ꯔꯦ ꯎꯔꯤꯡ ꯉꯥꯛꯇ ꯉꯥꯏꯔꯦ ꯑꯗꯨꯝ ꯍꯥꯏꯔꯛꯀꯅꯦꯕ ꯎꯕ ꯈꯨꯗꯤꯡꯅ ꯑꯗꯨꯒꯤ ꯇꯟꯕ ꯀꯣꯏꯕ ꯆꯠꯄꯁꯨ ꯆꯠꯅꯤꯡꯗꯕꯅꯦ ꯕꯤꯠ ꯌꯥꯎꯗꯕꯅꯦ
ꯅꯪꯁꯨ ꯗꯨꯃꯥꯏ ꯇꯧꯕ꯭ꯔꯣ
ꯎꯝ ꯄꯤꯝꯄꯜꯁ ꯂꯥꯛꯒ꯭ꯔꯦ ꯄꯤꯝꯄꯜꯁ ꯄꯤꯝꯄꯜꯁ ꯂꯥꯛꯂꯗꯤ ꯄꯤꯝꯄꯜꯁ ꯂꯩꯔꯗꯤ ꯀꯔꯤꯁꯨ ꯇꯧꯅꯤꯡꯗꯦ
ꯎꯝ ꯆꯈꯥꯎꯅꯔꯥ ꯀꯔꯤꯅꯔꯥ ꯑꯈꯣꯏ ꯄꯤꯝꯄꯜꯁ
ꯆꯈꯥꯎꯅꯁꯨ ꯏꯁꯤꯡꯁꯨ ꯈꯪꯗꯦꯗ
ꯑꯩꯗꯤ ꯍꯧꯒꯠꯄ ꯈꯨꯗꯤꯡꯒꯣ ꯑꯗꯨꯝ ꯏꯁꯤꯡꯗꯤ ꯊꯛꯑꯦ ꯑꯗꯣ ꯈꯪꯗꯦꯗ ꯃꯊꯟ ꯊꯣꯛꯅꯤꯡꯃꯟꯕꯒꯤ ꯀꯔꯤ ꯇꯧꯕꯒꯤꯔ ꯈꯪꯗꯦ ꯑꯗꯨꯝ ꯊꯣꯛꯑꯒ ꯂꯩꯌꯦ
ꯎꯝ
ꯏꯁꯤꯡ ꯊꯥꯎꯁꯨ ꯑꯗꯨꯝ ꯎꯝ ꯀꯩ ꯍꯥꯏꯁꯤꯔꯥ ꯐꯒꯠꯂꯛꯄꯗꯣ ꯑꯗꯨꯝ ꯎꯗꯦꯀꯣ ꯏꯁꯤꯡ ꯌꯥꯝ ꯌꯥꯝ ꯊꯛꯂꯖꯨ ꯑꯗꯨ ꯀꯩꯗꯧꯕꯩ ꯊꯣꯛꯅꯤꯡꯃꯟꯕꯒꯤ ꯊꯣꯛꯄ ꯑꯣꯏꯔꯝꯅꯤ ꯅꯪꯒꯤ ꯃꯥꯏꯗꯤ ꯗꯥꯛ ꯂꯩꯔꯝꯃꯣꯏꯗꯅ ꯅꯪꯒꯤ ꯄꯤꯝ ꯎꯔꯤꯡ ꯊꯣꯛꯑꯁꯨ
ꯂꯩꯌꯦ ꯍꯦ
ꯑꯩꯒꯤꯗꯤ ꯑꯩꯁ ꯑꯩꯒꯤꯗꯤ ꯗꯥꯛ ꯉꯥꯛ ꯇ ꯉꯥꯏꯔꯦ ꯑꯩꯒꯤꯗꯤ ꯑꯩꯁ ꯎꯝ ꯈꯨꯖꯤꯟꯅ ꯈꯣꯠꯄꯒꯤ ꯈꯣꯠ
ꯗꯥꯛ ꯂꯥꯏꯔꯁꯨ ꯄꯤꯝꯄꯜꯁ ꯂꯩꯔꯁꯨ ꯕꯣꯏꯐ꯭ꯔꯦꯟ ꯂꯩꯔꯗꯤ ꯐꯔꯦꯅ ꯑꯗꯨ
ꯌꯥꯔꯦꯗ ꯅꯆꯦ ꯈꯣꯏꯗꯤ ꯇꯨꯝꯅꯈ꯭ꯔꯕꯣ
ꯈꯪꯗꯦ ꯑꯩ ꯃꯈꯥꯗꯅꯦ
ꯑꯣ ꯅꯊꯟꯗ ꯇꯨꯝꯕ꯭ꯔ ꯅꯪꯗꯤ
ꯎꯝ
ꯑꯣ ꯅꯆꯦꯗꯤ ꯍꯌꯦꯡ ꯀꯥꯏ ꯆꯠꯇꯣꯏꯅꯣ ꯂꯩꯅꯤ ꯍꯥꯏꯕ꯭ꯔꯣ
ꯈꯪꯗꯦ ꯅꯣꯅꯦ ꯆꯠꯀꯅꯤ ꯍꯥꯏꯌꯦ ꯄꯥꯂꯔꯗ ꯃꯥꯒꯤ ꯁꯝ ꯈꯪꯗꯦ ꯄꯥꯂꯔ ꯄꯥꯂꯔ ꯆꯠꯒꯅꯤ ꯍꯥꯏꯌꯦ ꯄꯩꯁꯥ ꯂꯩꯇꯕꯒꯤ ꯑꯩꯕꯨ ꯂꯧꯒꯅꯤ ꯍꯥꯏꯌꯦ ꯑꯩꯒꯤ ꯄꯩꯁꯥ ꯄꯤꯔꯔꯣꯏ ꯄꯤꯔꯔꯣꯏ ꯂꯩꯕ ꯂꯩꯔꯁꯨ ꯂꯩꯔꯁꯨ ꯂꯩꯇ꯭ꯔꯁꯨ ꯄꯤꯔꯔꯣꯏ ꯀꯔꯤꯔꯣ
ꯅꯪꯁꯦ ꯄꯩꯁꯥ ꯌꯥꯝ ꯄꯥꯏ ꯃꯥꯜꯂꯦꯍꯦ ꯅꯆꯦꯅ ꯄꯩꯁꯥ ꯅꯤꯔ ꯅꯤꯔꯛꯄꯗꯣ
ꯈꯪꯗꯦꯗ
ꯅꯣꯏ ꯕꯕꯥ ꯅꯪꯉꯣꯟꯗ ꯂꯣꯠ ꯂꯣꯟꯅ ꯄꯤꯕ꯭ꯔ ꯄꯩꯁꯥꯗꯣ
ꯍꯥꯥ
ꯅꯣꯏ ꯕꯥꯅ ꯄꯩꯁꯥ ꯄꯤꯕꯒꯤ ꯅꯆꯦ ꯅꯠꯆꯦꯅ ꯈꯥꯡꯕꯒꯤ ꯅꯪꯉꯣꯟꯗ ꯅꯤꯅꯤꯡꯉꯥꯏ ꯃꯥꯜꯂꯦ
ꯃꯥꯒꯤꯁꯨ ꯄꯩꯁꯥ ꯂꯩꯒꯅꯤꯌꯦ ꯁꯦꯂꯔꯤ ꯐꯪ ꯐꯪꯗꯦ ꯍꯥꯏꯌꯦ ꯖꯨꯟꯒꯤ ꯑꯗꯨ ꯐꯪꯂꯗꯤ ꯂꯩꯒꯅꯤ ꯑꯩ ꯅꯤꯒꯅꯤ ꯃꯥꯕꯨ
ꯐꯩꯍꯦ ꯅꯆꯦ ꯈꯣꯏꯗꯤ ꯏꯁ ꯇꯣꯂꯣꯞ ꯆꯥꯕꯅꯤꯅ
ꯎꯝ
ꯑꯈꯣꯏ ꯑꯈꯣꯏ ꯈꯛꯇꯪ ꯉꯥꯏꯔꯦ ꯇꯣꯂꯣꯞ ꯆꯥꯗꯕꯁꯦ ꯅꯪꯗꯤ ꯑꯗꯨꯝ ꯒꯦꯝ ꯁꯥꯟꯅꯥꯔꯕ꯭ꯔꯥ ꯑꯗꯨꯝ
ꯎꯝ ꯍꯧꯖꯤꯛꯁꯅꯥꯒꯅꯤ
ꯀꯅꯥ ꯀꯅꯥꯁꯨ ꯅꯥꯃꯤꯟꯅꯔꯛꯔꯤꯅꯣ
ꯅꯪ ꯈꯪꯉꯔꯣꯏ
ꯏꯁ ꯑꯩ ꯈꯪꯉꯔꯣꯏ ꯂꯩꯁꯥꯕꯤꯁꯨ ꯌꯥꯎꯕ꯭ꯔꯣ
ꯂꯩꯁꯥꯕꯤ ꯅꯠꯇꯦ
ꯄꯥꯈꯪ ꯅꯠꯇꯔꯣ
ꯎꯝ
ꯀꯔꯤ ꯀꯔꯤ ꯒꯦꯝ ꯁꯅꯔꯤꯕꯣ ꯅꯪꯗꯤ
ꯃꯣꯕꯥꯏꯜ ꯂꯤꯖꯦꯟꯁ ꯁꯥꯟꯅꯒꯅꯤ
ꯄꯞꯖꯤꯗꯤ ꯁꯥꯟꯅꯗꯕ꯭ꯔꯣ
ꯀꯥꯎꯋꯦ ꯒꯦꯝꯁ ꯅꯥꯅꯤꯡꯉꯥꯏ ꯊꯝꯃꯦꯀꯣ
ꯍꯥꯥ
ꯑꯩꯕꯨ ꯒꯦꯝ ꯁꯥꯟꯅꯅꯤꯡꯉꯥꯏ ꯀꯧꯔꯒ ꯂꯩꯌꯦ ꯊꯝꯃꯦ ꯃꯪꯐꯔꯣ
ꯍꯣꯏ ꯃꯪ ꯐꯔꯣ
ꯎꯝ